ꯍꯜꯂꯣ
ꯑꯕ
ꯎꯝ ꯍꯜꯂꯣ ꯇꯥꯏ ꯀꯣ
ꯑꯥꯎ ꯇꯥꯌꯦ
ꯑꯣ ꯑꯣ ꯎꯝ ꯀꯔꯤ ꯇꯧꯕ꯭ꯔꯣ ꯍꯧꯖꯤꯛꯇꯤ
ꯑꯁ ꯋꯥꯏ ꯇꯩꯕ ꯂꯣꯏꯔꯒ ꯀꯣꯟ ꯐꯦꯡꯕ ꯂꯣꯏꯔꯒ ꯁꯨꯝ ꯐꯝꯃꯝꯕꯅꯦ ꯍꯧꯖꯤꯛꯇ
ꯑꯥ
ꯌꯨꯝ ꯈꯔ ꯁꯦꯡꯈꯤꯒꯦꯅ ꯁꯦꯡꯕ
ꯑꯣ ꯐꯩꯅꯦ ꯐꯩꯅꯦ
ꯑꯣ ꯑꯉꯥꯡ ꯇꯨꯝꯃꯤꯉꯥꯏ ꯇꯧꯍꯧꯗ꯭ꯔꯗꯤꯅꯦ ꯉꯁꯥꯏ ꯇꯨꯝꯕ ꯍꯧꯒꯠꯇ꯭ꯔꯤ ꯍꯧꯖꯤꯛ ꯐꯥꯎ
ꯑꯩꯌꯥ ꯄꯨꯡ ꯀꯌꯥ ꯇꯥꯈ꯭ꯔꯕ꯭ꯔꯥ ꯃꯥ ꯇꯨꯝꯕꯁꯦ
ꯇꯨ ꯑꯋꯥꯔꯁꯒꯨꯝꯕ ꯍꯦꯟꯈꯔꯕꯔ
ꯑꯣ ꯑꯩ ꯌꯥꯝ ꯇꯨꯝꯃꯦꯀꯣ
ꯍꯦ ꯅꯁꯤ ꯈꯛ ꯃꯔꯛ ꯃꯔꯛꯇꯤ ꯑꯗꯨꯃꯥꯥꯏ ꯇꯨꯝꯕꯅꯦ ꯑꯩ ꯌꯥꯎꯅ ꯑꯗꯨꯝ ꯀꯩꯅꯣ ꯇꯧꯕꯤꯔꯗꯤ ꯑꯗꯨ ꯅꯠꯇ꯭ꯔ ꯃꯊꯟꯗ ꯑꯗꯨꯝ ꯊꯅꯝꯃꯗꯤꯀꯣ ꯉꯟ ꯉꯟꯅ ꯍꯧꯒꯠꯄ ꯋꯥꯟ ꯑꯋꯥꯋꯔꯁꯀꯨꯝꯕ ꯈꯠꯇ ꯇꯨꯝꯃꯒ
ꯑꯣꯥ ꯑꯩꯈꯣꯏꯒꯤ ꯑꯉꯥꯡꯁꯨ ꯇꯨ ꯌꯔꯁ ꯂꯩꯕꯅꯦ ꯑꯗꯨ ꯃꯥꯗꯤ ꯊꯥꯔꯇꯤ ꯃꯤꯅꯠꯁꯀꯨꯝꯕ ꯑꯗꯨꯝ ꯇꯨꯝꯕꯅꯦ ꯑꯣꯡꯂꯤ ꯊꯥꯔꯇꯤ ꯃꯤꯅꯤꯠꯁꯀꯨꯝꯕꯀꯣ ꯅꯪꯒꯤ ꯑꯉꯥꯡꯗꯤ ꯌꯥꯝ ꯇꯨꯝꯃꯦꯅꯦ
ꯍꯟꯗꯛ ꯈꯛꯇꯅꯤ ꯍꯥꯟꯅꯗꯤ ꯑꯁꯤꯃ ꯇꯣꯃꯝꯗꯦ ꯍꯟꯗꯛ ꯈꯔ ꯀꯨꯏꯅ ꯇꯨꯝꯃ ꯑꯦ ꯀꯔꯤꯀꯤꯔꯥ ꯈꯪꯗꯦ꯫
ꯋꯥ ꯈ꯭ꯔꯕ ꯑꯣꯏꯔꯝꯅꯤ ꯅꯪꯒꯤ ꯐꯣꯟꯗ꯫
ꯑꯦ ꯃꯥ ꯍꯧꯒꯠꯂꯗꯤ ꯋꯥꯔꯤ ꯁꯕ ꯌꯥꯔꯣꯏ ꯑꯃꯨꯛ ꯂꯥꯎꯕꯗ
ꯑꯩꯁꯨ ꯌꯥꯝ ꯂꯥꯡꯕꯒꯤꯀꯣ
ꯎꯝ
ꯑꯉꯥꯡꯁꯤꯡꯗꯤ ꯑꯗꯨ ꯅꯪ ꯍꯧꯖꯤꯛ ꯀ꯭ꯋꯥꯇꯥꯔꯗ ꯂꯩꯕꯗꯣ ꯀꯅꯥ ꯀꯅꯥ ꯂꯩꯕ꯭ꯔꯥ ꯅꯣꯏ ꯑꯍꯨꯝ ꯈꯛꯇ ꯂꯩꯕ꯭ꯔꯥ꯫
ꯍꯣꯏ ꯑꯩꯈꯣꯏ ꯑꯍꯨꯝ ꯈꯛꯇ ꯂꯩꯌꯦ꯫
ꯑꯣ ꯑꯁ ꯅꯨꯡꯉꯥꯏꯕ꯭ꯔꯥꯅꯦ ꯑꯗꯨ
ꯑꯗꯨꯝ ꯅꯨꯡꯉꯥꯏꯌꯦ ꯑꯗꯨꯝ ꯑ ꯎꯝ ꯌꯨꯝꯗꯣ ꯂꯩꯀꯥꯏ ꯃꯔꯛꯇ ꯑꯣꯏꯌꯦ ꯈꯨꯟ ꯃꯔꯛꯇꯀꯣ ꯃꯤ
ꯎꯝ ꯎꯝ ꯑꯗꯨꯗꯤ ꯅꯪꯒꯤ ꯅꯨꯄꯥ ꯆꯠꯈ꯭ꯔꯗꯤ ꯅꯪ ꯅꯊꯟꯇꯅꯤꯀꯣ ꯑꯉꯥꯡꯒ ꯑꯉꯥꯡ ꯌꯦꯡꯅꯤꯡꯉꯥꯏꯁꯨ ꯃꯤ ꯂꯩꯇꯦꯀꯣ꯫ ꯇꯕ꯭ꯔ ꯏꯕꯦꯝꯃ
ꯆꯠꯈ꯭ꯔꯗꯤ ꯃꯥ ꯊꯕꯛꯀꯨꯝꯕ ꯃꯤꯇꯤꯡꯒꯨꯝꯕ ꯂꯩꯥꯏꯔ ꯆꯠꯈ꯭ꯔꯗꯤ ꯏꯊꯟꯇ ꯑꯉꯥꯡꯒ ꯂꯩꯍꯧꯋꯦ꯫
ꯑꯣ ꯑꯣꯥ ꯅꯨꯡꯉꯥꯏꯇꯦꯀꯣ꯫
ꯍꯦ ꯍꯦ
ꯑꯩꯈꯣꯏ ꯌꯨꯝꯗꯤ ꯃꯤ ꯌꯥꯝꯕꯒꯤ ꯑꯩꯈꯣꯏꯗꯤ ꯏꯂꯚꯦꯟꯔꯥ ꯇꯨꯋꯦꯜꯐꯔꯥ ꯑꯥ ꯏꯁꯃꯣꯜ ꯐꯦꯃꯤꯂꯤꯅꯁꯨ ꯅꯨꯡꯉꯥꯏꯒꯅꯤꯗ꯫ ꯂꯥꯛ ꯑꯁ ꯌꯥꯝ ꯂꯥꯡꯕꯅꯤꯗ ꯑꯩꯅ ꯃꯇꯝ ꯆꯥꯕ ꯊꯤꯕꯅꯦ꯫
ꯑꯥ ꯏꯟꯁꯥꯡ ꯅꯥꯄꯤ ꯂꯩꯔꯝꯅꯤꯀꯣ ꯑꯥꯗ ꯂꯩꯕꯗꯣ꯫
ꯎꯝ ꯍꯥꯏꯕꯗꯤ
ꯍꯧꯖꯤꯛ ꯅꯣꯏ ꯏꯝꯐꯥꯜꯗ ꯂꯩꯕꯗꯣ꯫
ꯎꯝ
ꯇꯥꯡꯉꯝꯃꯅꯤ ꯑꯁ
ꯑꯣ ꯏꯟꯁꯥꯡ ꯇꯥꯡꯕꯝꯅꯤ ꯍꯥꯏꯕ
ꯑꯥ
ꯑꯍꯣꯏ ꯇꯥꯡꯂꯝꯒꯅꯤ ꯑꯩꯗꯤ ꯏꯟꯁꯥꯡ ꯂꯧꯗ꯭ꯔꯤꯌꯦ꯫ ꯁꯤꯗ ꯂꯥꯛꯂꯒ ꯉꯥ ꯉꯔꯥꯡ ꯉꯥ ꯂꯧꯋꯦ꯫ ꯑꯗꯨꯒ ꯏꯟꯁꯥꯡ ꯂꯧꯗ꯭ꯔꯦ ꯏꯆꯦꯅ ꯑꯗꯨꯝ ꯂꯧꯔꯛꯑꯦ꯫ ꯑꯩ ꯈꯪꯗ꯭ꯔꯤ ꯎꯝ ꯑꯩ ꯊꯣꯛꯀꯦ ꯍꯥꯏꯔꯁꯨ ꯃꯣꯏꯅ ꯊꯣꯛꯅꯤ ꯊꯣꯛꯅꯤ ꯍꯥꯏꯕꯀꯣ꯫
ꯑꯥ ꯑꯥ ꯍꯣꯏꯗ ꯑꯁ ꯌꯥꯝ ꯆꯠ ꯊꯣꯛꯀꯅꯨꯗ꯫ ꯑꯗꯨꯝ ꯔꯦꯁ ꯇꯧꯔꯒ ꯂꯩꯌꯣ ꯐꯖꯅ꯫
ꯑꯗꯨꯝ ꯌꯨꯝꯗ ꯂꯩꯌꯦ ꯅꯪꯁꯨ ꯄ꯭ꯔꯦꯒꯅꯦꯟ ꯑꯣꯏꯕ ꯃꯇꯝꯗ ꯑꯗꯨꯝ ꯔꯦꯁ ꯇꯧꯔꯒ ꯂꯩꯕ꯭ꯔ ꯅꯠꯇ꯭ꯔꯒ ꯑꯗꯨꯝ ꯀꯣꯏꯕ꯭ꯔ
ꯎꯝ ꯑꯩꯗꯣ ꯄ꯭ꯔꯦꯒꯅꯦꯟ ꯍꯦꯛ ꯇꯧꯔꯦ ꯍꯥꯏꯔꯒꯀꯣ
ꯎꯝ
ꯆꯠꯊꯣꯛꯇ꯭ꯔꯦ ꯃꯣꯏꯅ ꯑꯗꯨꯝ ꯂꯩꯍꯜꯂꯦ ꯌꯨꯝꯗ ꯁꯦ ꯑꯩꯅ ꯊꯣꯛꯄ ꯍꯥꯏꯁꯦ ꯆꯦꯛꯑꯞ ꯆꯠꯅꯤꯡꯉꯦ ꯈꯛꯇ
ꯑꯣ ꯑꯣ
ꯑꯗꯨꯝ ꯌꯨꯝꯒꯤꯗ ꯆꯥꯛ ꯌꯦꯟꯁꯥꯡꯕꯨꯗꯤ ꯊꯣꯡꯉꯦꯕꯀꯣ ꯑꯗꯨꯝ ꯆꯥꯛꯀꯨꯝꯕ ꯆꯥꯛꯀ ꯏꯟꯁꯥꯡꯕꯨꯗꯤ ꯊꯣꯡꯉꯦ ꯑꯗꯨ ꯅꯠꯇꯕ ꯑꯥ ꯀꯔꯤ ꯀꯔꯤꯗꯤ ꯎ ꯈꯥꯏꯕ ꯏꯁꯤꯡ ꯁꯣꯛꯄꯗ ꯏꯁꯤꯡ ꯁꯤ ꯑꯩꯈꯣꯏꯗꯤ ꯁꯣꯛꯇꯦ ꯄꯥꯏꯞꯗ ꯗꯥꯏꯔꯦꯛ ꯗꯥꯏꯔꯦꯛ ꯃꯅꯨꯡꯗ ꯌꯨꯝꯗ ꯆꯪ ꯆꯪꯕ ꯗꯤ ꯑꯗꯨꯒꯤ ꯏꯁꯤꯡꯒꯨꯝꯕꯗꯤ ꯁꯣꯛꯇꯦ ꯑꯗꯨꯒꯤ ꯑꯗꯨꯝ ꯆꯥꯛꯀ ꯏꯟꯁꯥꯡ ꯈꯛꯇ ꯊꯣꯡꯉꯒ ꯑꯗꯨꯝ ꯂꯩꯌꯦ
ꯑꯣ ꯑꯣ ꯑꯗꯨꯁꯨ ꯊꯥ ꯀꯌꯥꯒꯨꯝꯕ ꯌꯨꯝꯗ ꯑꯗꯨꯝ ꯂꯩꯕ꯭ꯔ ꯅꯪ
ꯄꯣꯛꯇ꯭ꯔꯤ ꯐꯥꯎ
ꯑꯦ ꯑꯦ ꯑꯦ ꯑꯩꯗꯤ ꯑꯗꯨꯝ ꯄꯪꯆꯠ ꯆꯠꯂꯦꯅꯦ ꯑꯩꯗꯤ
ꯐꯩꯍꯦ ꯆꯠꯂꯣ ꯍꯥꯏꯕꯅꯦꯍ ꯑꯩꯗꯣ ꯆꯠꯇꯕꯒꯤꯔꯥ ꯈꯪꯗꯦ ꯆꯠꯀꯦ ꯑꯩꯗꯤ ꯆꯠꯅꯤꯡꯕ ꯌꯨꯝꯗ ꯂꯩꯕꯗ ꯄꯣꯔꯤꯡ ꯌꯥꯝ ꯆꯨꯢꯑꯦ
ꯑꯣ
ꯑꯩ ꯅꯨꯄꯥꯅꯀꯣ ꯑꯉꯥꯡ ꯀꯥꯏꯒꯅꯤꯅ ꯄꯥꯈꯠꯄ ꯑꯗꯨꯒꯤ ꯆꯥꯠꯍꯟꯗꯕ
ꯑꯣ ꯑꯁ
ꯑꯗꯨꯝ ꯐꯝꯃ ꯑꯗꯨꯝ ꯂꯩꯍꯜꯂꯦ ꯌꯨꯝꯗ ꯀꯣꯏꯕ ꯍꯥꯏꯕꯕꯨ ꯂꯩꯀꯥꯏꯗ ꯑꯗꯨꯝ ꯉꯥꯏꯍꯥꯛ ꯆꯠꯊꯣꯛ ꯆꯠꯁꯤꯟꯗꯣ
ꯎꯝ
ꯑꯗꯨꯒꯨꯝꯕꯕꯨꯗꯤ ꯍꯣꯏ ꯊꯣꯛꯑꯦ ꯑꯗꯨꯁꯨ ꯌꯥꯝ ꯊꯣꯛ ꯈꯪꯗꯦ ꯃꯣꯏꯅ ꯍꯥꯏꯗꯤ ꯃꯤ ꯑꯩꯈꯣꯏꯔꯣꯝꯗꯗꯤ ꯅ ꯇꯧꯕꯒꯤ ꯌꯥꯝ ꯊꯣꯛꯀꯅꯣ ꯍꯥꯏꯅ ꯊꯣꯛꯍꯟꯗꯦ ꯃꯣꯏꯅ
ꯑꯣ ꯑꯣ ꯎꯝ ꯂꯣꯏꯔꯦꯍꯦ ꯑꯗꯨꯗꯤ
ꯍꯣꯢ ꯑꯉꯥꯡ ꯍꯦꯛ ꯄꯣꯛꯄ ꯂꯣꯏꯔꯒ ꯑꯉꯥꯡ ꯈꯔ ꯆꯥꯎꯔꯦ ꯊꯥ ꯇꯔꯨꯛꯒꯨꯝꯕ ꯁꯨꯕ ꯀꯥꯟꯗꯗꯒꯤ ꯃꯄꯥꯟ ꯊꯣꯛ ꯄꯥ ꯍꯧꯔꯦ ꯑꯩꯁꯨ ꯑꯗꯨꯗꯒꯤ ꯑꯗꯨꯝ ꯃꯤꯒꯤ ꯐꯪꯁꯟꯒꯨꯝꯕ ꯂꯩꯕꯗꯁꯨ ꯑꯗꯨꯝ ꯑꯉꯥꯡꯗꯣ ꯄꯣꯔꯒ ꯑꯗꯨꯝ ꯌꯥꯎ ꯑꯃꯨꯛ ꯍꯧꯕ ꯑꯗꯨꯗꯒꯤ ꯑꯃꯨꯛ ꯑꯗꯨ ꯃꯃꯥꯡꯗꯒꯤ ꯊꯣꯛꯇꯦ ꯑꯥ ꯑꯉꯥꯡ ꯊꯥ ꯇꯔꯨꯛ ꯁꯨꯕꯗꯒꯤ ꯊꯥ ꯇꯔꯨꯛ ꯇꯔꯦꯠ
ꯑꯥ ꯑꯥ ꯑꯥ ꯍꯣꯏ ꯑꯗꯨꯗꯤ ꯆꯨꯝꯃꯦ
ꯑꯥ ꯍꯧꯖꯤꯛꯄꯨꯗꯤ ꯑꯗꯨꯝ ꯄꯪꯆꯠ ꯆꯠꯍꯟꯈ꯭ꯔꯦꯗ ꯊꯤꯡꯗ꯭ꯔꯦ ꯍꯧꯖꯤꯛꯇꯤ ꯊꯤꯡꯗꯦ ꯑꯩꯅ ꯆꯠꯅꯤꯡꯗ꯭ꯔꯁꯨ ꯆꯠꯂꯣ ꯆꯠꯂꯣ ꯍꯧꯖꯤꯛꯇꯤ
ꯎꯝ ꯍꯧꯖꯤꯛꯛꯇꯤ ꯑꯉꯥꯡ ꯆꯥꯎꯈ꯭ꯔꯕꯅꯤꯅ
ꯎꯝ
ꯑꯩꯁꯨ ꯐꯥꯏꯚ ꯃꯟꯁꯀꯨꯝꯕꯗꯗꯤ ꯃꯄꯥꯟ ꯊꯣꯛꯇꯦ ꯑꯗꯨ ꯐꯥꯏꯚ ꯃꯟꯁ ꯍꯦꯟꯂꯒ ꯄꯥꯜ ꯑꯗꯨꯝ ꯊꯣꯛꯑꯦꯗ ꯌꯦꯟꯁꯥꯡꯒꯨꯝꯕ ꯂꯧꯕ ꯑꯗꯨꯒꯨꯝꯕꯗꯤ ꯑꯗꯨꯝ ꯆꯠꯂꯤꯗ ꯑꯩꯗꯤ꯫
ꯑꯥ ꯑꯥ ꯑꯩꯈꯣꯏꯅ ꯆꯤꯡꯗ ꯑꯣꯏꯕꯒꯤ ꯏꯟꯁꯥꯡ ꯅꯥꯄꯤꯗꯤ ꯏꯅꯦꯝꯄꯣꯛ ꯈꯣꯏꯅꯥ ꯄꯨꯔꯛꯄꯀꯣ ꯂꯧꯗꯒꯤ ꯃꯣꯏꯗ ꯂꯧ ꯆꯠ ꯄꯥ ꯑꯗꯨꯒꯤ ꯑꯩꯕꯨꯗꯤ ꯂꯧ ꯆꯠꯀꯅꯨ ꯍꯥꯏꯕꯒꯤ ꯌꯨꯝꯗ ꯑꯗꯨꯝ ꯂꯩꯕ꯫
ꯑꯣ ꯑꯣ ꯑꯁ ꯅꯪꯗꯤ ꯅꯨꯞ ꯄꯁꯨ ꯌꯥꯝꯅ ꯀꯦꯌꯔ ꯇꯧꯕ ꯃꯥꯜꯂꯦꯀꯣ꯫
ꯑꯁ ꯈꯪꯗꯦꯗ ꯍꯣꯏ ꯑꯗꯨꯒꯨꯝꯕꯕꯨꯗꯤ ꯍꯣꯏ ꯇꯧꯋꯦ ꯎꯝ
ꯎꯝ ꯃꯤ ꯈ꯭ꯋꯥꯏꯗ ꯂꯨꯍꯣꯡꯗ꯭ꯔꯁꯨ ꯑꯗꯨꯒꯨꯝꯕ ꯅꯨꯄꯥ ꯐꯪꯉꯗꯤ ꯌꯥꯏꯅꯦ꯫
ꯑꯩꯒꯤ ꯅꯨꯄꯥꯁꯨ ꯑꯩꯈꯛꯇꯔ ꯀꯦꯌꯔ ꯇꯧꯕꯗꯨ ꯎꯝ ꯑꯩꯒꯤ ꯅꯨꯄꯥꯁꯨ ꯑꯗꯨꯝ ꯑꯦꯛꯁꯇ꯭ꯔꯥꯅꯦ ꯀꯦꯌꯔ ꯇꯧꯕ ꯁꯤꯗꯤ꯫ ꯑꯦꯛꯁꯇ꯭ꯔꯥ ꯇꯧꯃꯟꯕꯒꯤ ꯑꯩꯈꯣꯏꯅ ꯁꯥꯎꯕꯀꯣ ꯃꯔꯛ ꯃꯔꯛꯇ
ꯍꯥ ꯍꯥ
ꯃꯔꯛ ꯃꯔꯛꯇꯗꯤ ꯇꯧꯕ ꯍꯧꯋꯦ꯫
ꯎꯝ
ꯑꯗꯨ ꯑꯩꯈꯣꯏꯒꯤꯗꯤ ꯑꯗꯨꯒꯨꯝꯕꯅ ꯐꯩꯗ ꯅꯨꯄꯤꯒꯤꯗꯤ꯫
ꯍꯣꯏ ꯑꯗꯨꯅ ꯐꯩꯌꯦ ꯑꯩꯁ ꯃꯤ ꯑꯩꯒ ꯄꯨꯃꯤꯟꯅꯕꯈꯣꯏꯒ ꯌꯦꯡꯉꯗꯤ ꯑꯩꯗꯤ ꯌꯥꯝ ꯐꯝꯈ꯭ꯔꯦ ꯑꯗꯨꯒ ꯑꯩꯗꯣ ꯌꯦꯟꯁꯨ ꯑꯩꯠꯇꯤꯟ ꯑꯩꯠꯇꯤꯟ ꯆꯥꯏꯕꯀꯣ ꯑꯩꯗꯤ
ꯀꯔꯤ
ꯑꯥ ꯌꯦꯟ ꯑ ꯑꯉꯥꯡ ꯄꯣꯛꯄ ꯃꯇꯨꯡꯗꯣ ꯌꯦꯟꯗꯣ ꯑꯩꯗꯣ ꯑꯩꯇꯤꯟ ꯆꯥꯏꯕ
ꯑꯥꯎ ꯑꯣ ꯄꯂꯦ ꯄꯂꯦ
ꯑꯗꯨ ꯑꯩꯒ ꯄꯨꯃꯤꯟꯅꯕ ꯄꯣꯛꯃꯤꯟꯅꯕ ꯃꯤꯗꯣ
ꯎꯝ
ꯃꯥꯗꯤ ꯑꯗꯨꯝꯃꯥꯏꯅꯁꯨ ꯐꯝꯕꯁꯨ ꯐꯪꯗꯦ ꯑꯗꯨꯒ ꯑꯥ ꯌꯦꯟꯁꯨ ꯑꯅꯤ ꯑꯍꯨꯝ ꯈꯛꯇ ꯆꯥꯏꯔꯒ ꯇꯣꯛꯈ꯭ꯔꯦ ꯃꯥꯗꯣ
ꯑꯣ ꯑꯣ ꯑꯁ ꯌꯥꯝ ꯆꯥꯏꯅꯦ ꯅꯪꯁꯦ
ꯑꯗꯨ ꯅꯪꯒꯤ ꯃꯤꯅ ꯄꯤꯕ꯭ꯔꯥ ꯅꯠꯇ꯭ꯔꯒ ꯅꯪꯒꯤ ꯅꯨꯄꯥꯅ ꯄꯤꯕ꯭ꯔꯥ?
ꯑꯩꯒꯤ ꯅꯨꯄꯥꯅ ꯑꯩ ꯆꯥꯅꯤꯡꯉꯥꯏꯅ ꯃꯆꯥꯗꯒꯤ ꯌꯣꯛꯄꯥꯛ ꯏꯕꯥꯟꯅꯤ꯫
ꯑꯣ ꯑꯣ
ꯑ ꯑꯩꯅ ꯌꯦꯡ ꯌꯥꯝ ꯌꯣꯛꯑꯝꯕꯗꯣ
ꯍꯣꯏ
ꯑꯗꯣ ꯑꯗꯣ ꯑꯗꯨꯝ ꯆꯥꯅꯤꯡꯉꯥꯏ ꯍꯥꯏꯅ ꯆꯥꯍꯜꯂꯦ ꯇ꯭ꯋꯦꯟꯇꯤ ꯊꯝꯕꯅꯤ ꯑꯅꯤꯗꯤ ꯑꯗꯨꯝ ꯃꯣꯏꯒ ꯄꯨꯟꯅ
ꯎꯝ ꯎꯝ ꯑꯗꯨꯅꯦ
ꯑꯦ ꯇꯤꯟ ꯆꯠꯈ꯭ꯔꯕ ꯑꯃꯨꯛꯀ ꯁꯦꯀꯦꯟ ꯕꯦꯕꯤꯗꯒꯤꯗꯤ ꯀꯌꯥ ꯆꯒꯦꯔ ꯍꯝ ꯀꯥꯜꯀꯨꯂꯦꯠ ꯇꯧꯕ ꯍꯧꯔꯅꯤ
ꯅꯪꯕꯨꯗꯤ ꯑꯉꯥꯡ ꯄꯣꯛꯄ ꯀꯥꯟꯗꯗꯤ ꯂꯤꯁꯤꯡ ꯃꯉꯥ ꯈꯛ ꯆꯪꯉꯦ ꯅꯪ
ꯊꯥꯛꯄ ꯀꯥꯟꯗꯒꯤ ꯑꯥ ꯃꯨꯛ ꯆꯪꯉꯦ ꯂꯥꯛ ꯍꯦꯟꯅ ꯆꯪꯉꯦ ꯍꯌꯦꯡ ꯑꯩ ꯋꯥ
ꯎꯝ ꯑꯁ ꯂꯣꯏꯔꯦꯀꯣ ꯑꯩ ꯑꯁꯤ ꯔꯦꯀꯣꯔꯠ ꯑꯣꯏꯔꯝꯅꯤ ꯑꯩꯈꯣꯏꯒꯤꯅꯤ
ꯑꯩꯈꯣꯏꯒꯤ ꯔꯦꯀꯣꯔꯠ ꯑꯣꯏꯔꯝꯒꯅꯤ ꯁꯤꯒꯨꯝꯕ ꯇꯥꯗꯦꯕ ꯑꯩ ꯑꯃ ꯑꯅꯤꯔꯛ ꯆꯥꯔꯒ ꯑꯗꯨꯝ ꯂꯣꯏꯈ꯭ꯔꯕꯅꯦꯕ ꯃꯤꯗꯤꯀꯣ ꯇꯥꯏꯌꯦꯀꯣ